ꯇꯥꯕ꯭ꯔꯣ
ꯇꯥꯕ꯭ꯔꯣ ꯅꯨꯡꯁꯤ
ꯇꯥꯏ ꯌꯦ ꯀꯩꯗꯧꯔꯤꯅꯣ ꯑꯩꯔꯣ ꯀꯔꯤꯁꯨ ꯇꯧꯗꯦꯗ ꯑꯩ ꯐꯝꯃꯒ ꯍꯤꯞꯄꯒ ꯂꯩꯌꯦ ꯅꯪꯗꯤ
ꯅꯪ ꯐꯝ ꯍꯤꯞ ꯇꯧꯕ꯭ꯔꯣ ꯑꯗꯨꯗꯤ
ꯐꯝ ꯐꯤꯞ ꯇꯧꯋꯦ ꯅꯪꯗꯤ
ꯑꯩꯗꯤ ꯐꯝꯃꯦ
ꯀꯩꯗꯧꯔꯤꯕ ꯐꯝꯃꯒ
ꯐꯝꯃꯒ ꯅꯪ ꯋꯥꯈꯜ ꯁꯥꯒꯠꯂꯤ
ꯑꯩꯁ ꯅꯪꯁꯨꯀꯣ ꯆꯥꯛꯇꯤ ꯆꯥꯔꯕꯣ
ꯆꯥꯗꯔ꯭ꯤꯗꯥ
ꯀꯩꯒꯤ ꯊꯣꯡꯗ꯭ꯔꯤꯕꯣ
ꯊꯣꯡꯂꯤꯌꯦ ꯐꯖꯅꯥ
ꯍꯧꯖꯤꯛ ꯊꯣꯡꯂꯤꯕꯥ
ꯎꯝ
ꯀꯩ ꯍꯦꯟꯖꯥꯡꯅꯣ
ꯈꯥꯃꯦꯟꯒꯥ ꯑꯂꯨ ꯑꯍꯥꯎꯕꯥ
ꯑꯥꯁ ꯑꯩꯒ ꯆꯞ ꯃꯥꯟꯅꯩ ꯑꯩꯁꯨ ꯈꯥꯃꯦꯟꯒ ꯑꯂꯨꯒ ꯆꯥꯏꯌꯦ
ꯑꯗꯨꯕꯨꯗꯤ ꯏꯕꯥꯅꯤ ꯌꯨꯝꯑꯃꯈꯛꯇ ꯂꯩꯕꯅꯤ ꯀꯩꯅꯣ
ꯆꯠꯂꯣꯍꯦ ꯀꯗꯥꯏꯗꯩ ꯆꯠꯂꯣꯍꯦ ꯅꯪꯍꯧꯖꯤꯛ ꯊꯣꯡꯂꯤ ꯍꯥꯏꯗꯨꯗꯤ ꯑꯩ ꯗꯤ ꯆꯥꯒ꯭ꯔꯕꯅꯦ
ꯑꯩꯗꯤ ꯅꯪꯅ ꯊꯣꯡꯕꯤꯕꯗꯣ ꯅꯪꯅ ꯆꯥꯈꯤꯕꯗꯣ ꯑꯃꯨꯛꯀ ꯏꯪꯕꯒꯤ ꯁꯥꯍꯜꯂꯤꯅꯦ
ꯅꯪꯁꯦ ꯑꯩꯅ ꯊꯣꯡꯕꯤꯕ ꯌꯥꯝ ꯆꯥꯅꯤꯡꯈ꯭ꯔꯕ ꯃꯥꯜꯂꯤꯀꯣ
ꯆꯥꯅꯤꯡꯗ꯭ꯔꯗꯤ ꯀꯩꯅꯣ
ꯑꯩ ꯆꯥꯛ ꯍꯦꯟꯖꯡ ꯌꯥꯝ ꯊꯣꯡꯕ ꯍꯩꯕꯅꯦ
ꯍꯩꯇ꯭ꯔꯁꯨ ꯍꯥꯎꯋꯦ ꯍꯥꯏꯕꯤꯒꯦ ꯅꯪꯅ ꯊꯣꯡꯕꯤꯔꯗꯤ
ꯌꯥꯔꯦ ꯑꯁꯦꯡꯕꯒꯤ ꯍꯥꯎꯕꯅꯦ
ꯑꯁꯦꯡꯕꯅꯦ ꯑꯩꯅ ꯍꯥꯏꯔꯤꯕꯁꯨ ꯐꯥꯒꯤ ꯃꯥꯟꯕ꯭ꯔꯣ ꯍꯥꯎ ꯍꯥꯎꯇ꯭ꯔꯁꯨ ꯊꯨꯝ ꯌꯥꯛꯑꯁꯨ ꯑꯁ ꯁꯤꯗꯤ ꯐꯖꯅ ꯍꯥꯎꯋꯦ ꯍꯥꯏꯕꯤꯗꯣꯏꯅꯤ
ꯁꯛꯇ ꯗꯨꯒ ꯌꯥꯝ ꯉꯁꯤꯗꯤ ꯊꯕꯛ ꯆꯠꯇꯣꯏꯔꯣ ꯌꯨꯝ ꯂꯩꯗꯣꯏꯔꯣ
ꯉꯁꯤꯗꯤ ꯅꯪꯒꯤ ꯊꯕꯛ ꯈꯛꯇꯪ ꯉꯥꯏꯔꯦ ꯑꯩꯅ ꯆꯠꯇꯣꯏꯁꯦ
ꯌꯥꯔꯦ ꯃꯤꯅ ꯍꯪꯕꯗꯨꯁꯨ ꯐꯖ ꯐꯖꯅ ꯈꯔ ꯈꯔ ꯈꯨꯝꯃꯣ
ꯊꯕꯛ ꯍꯥꯏꯕꯨ ꯅꯪꯕꯨ ꯁꯦꯟꯅꯕꯅꯦ ꯀꯩꯅꯣ ꯑꯩꯒꯤ ꯊꯕꯛ ꯍꯥꯏꯕꯁꯤꯗꯤ
ꯅꯆꯤꯟꯗꯣ ꯑꯩ ꯂꯩꯔꯝꯃꯗꯤꯀꯣ ꯅꯆꯤꯟꯗꯣ ꯊꯨꯒꯥꯏꯕꯤ
ꯑꯦ ꯅꯪ ꯍꯧꯖꯤꯛ ꯌꯨꯝ ꯂꯩꯇ꯭ꯔꯣ ꯕꯖꯥꯔ ꯊꯣꯛꯇ꯭ꯔꯣ ꯑꯩꯗꯤ ꯌꯨꯝꯗ ꯂꯩꯅ ꯔꯨꯝ ꯇꯣꯉꯟꯕꯒꯤ ꯃꯥꯜꯂꯤꯅꯦ ꯑꯩ ꯇꯤꯚꯤ ꯌꯦꯡꯉꯒ ꯂꯩꯕꯅꯦ ꯅꯪꯗꯤ
ꯆꯂꯣꯍꯦ ꯑꯩ ꯌꯨꯝꯗ ꯂꯩꯍꯦ
ꯅꯪꯁꯨ ꯅꯆꯤꯟꯗꯤ ꯄꯡꯊꯤꯗ ꯊꯤꯀꯣ ꯏꯕꯦꯝꯃ
ꯀꯅꯥꯅ ꯊꯤꯕ꯭ꯔ ꯅꯪꯅ ꯊꯤꯕ꯭ꯔ ꯑꯩꯅ ꯊꯤꯕ꯭ꯔꯣ
ꯑꯗꯣ
ꯅꯪꯁꯦ ꯅꯆꯤꯟ ꯌꯥꯝ ꯊꯤꯌꯦ
ꯑꯗ ꯋꯥ ꯑꯃ ꯍꯥꯏꯒꯦ
ꯍꯥꯏꯔꯛꯑꯣ
ꯀꯩꯒꯤꯅꯣ ꯑꯩꯅ ꯅꯪꯕꯨ ꯌꯥꯝ ꯅꯨꯡꯁꯤꯔꯤꯖꯦ
ꯑꯗꯨ ꯑꯩ ꯈꯪꯕ꯭ꯔꯣ ꯑꯩꯅ ꯅꯪꯕꯨ ꯅꯨꯡꯁꯤꯕꯁꯨ ꯅꯠꯇꯅ ꯑꯩ ꯀꯃꯥꯏꯅ ꯈꯪꯗꯣꯏꯕ ꯅꯪ ꯈꯪꯒꯗꯕꯅꯤ ꯅꯪ
ꯅꯪꯗꯤ ꯃꯤ ꯃꯤ ꯑꯃꯕꯨ ꯅꯨꯡꯁꯤꯗ꯭ꯔ
ꯑꯩꯗꯤ ꯃꯤꯖꯦ ꯑꯍꯝ ꯂꯣꯏꯅ ꯆꯞ ꯃꯟꯅꯅ ꯅꯨꯡꯁꯤꯒꯦ ꯑꯗꯨꯒꯤ ꯈꯪꯗꯕ
ꯑꯦ ꯆꯞꯃꯥꯟꯅꯅ ꯅꯨꯡꯁꯤꯕ ꯑꯍꯦꯟꯕ ꯑꯃꯐꯥꯎ ꯂꯩꯇꯦ
ꯑꯍꯦꯟꯕꯗꯣ ꯊꯦꯡꯅꯗ꯭ꯔꯤꯅꯦꯍꯦ ꯂꯩꯗꯤ ꯂꯩꯒꯅꯤ ꯊꯦꯡꯅꯗ꯭ꯔꯤꯕ
ꯉꯛꯄꯅꯤꯀꯣ
ꯀꯩꯗꯧꯔꯒꯦ
ꯅꯪ ꯅꯨꯡꯁꯤꯅꯕ ꯑꯃꯐꯥꯎ ꯂꯩꯇ꯭ꯔꯤꯕꯣ
ꯂꯩꯇ꯭ꯔꯤꯗ ꯑꯈꯣꯏ ꯑꯉꯥꯡ ꯌꯥꯝ ꯑꯣꯏꯔꯤꯌꯦ
ꯑꯦ ꯅꯪ ꯂꯩꯁꯥꯕꯤ ꯐꯥꯗ꯭ꯔꯤꯕꯣ
ꯍꯣꯏ ꯑꯈꯣꯏꯗꯤ ꯂꯥꯏꯔꯤꯛ ꯂꯥꯏꯔꯤꯛꯀꯤ ꯃꯤꯅꯦ ꯂꯥꯏꯔꯤꯛꯀꯤ ꯃꯤꯅꯦ
ꯏꯁ ꯆꯥꯔꯒ ꯇꯨꯝꯃꯒ ꯂꯩꯗꯧ ꯃꯥꯜꯂꯦ ꯂꯥꯏꯔꯤꯛꯀꯤ ꯃꯤꯅꯦ ꯍꯥꯏꯔ
ꯆꯠꯂꯣꯍꯦ ꯆꯥꯔꯒ ꯇꯨꯝꯃꯒ ꯈꯛꯇ ꯂꯩꯇꯦ ꯆꯥꯔꯒ ꯇꯨꯝꯃꯒ ꯂꯩꯕꯗꯣ ꯂꯩꯔꯤꯛꯀꯤꯅꯦ ꯆꯥꯔꯒ ꯇꯨꯝꯔꯒ ꯂꯩꯔꯒ ꯂꯥꯏꯔꯤꯛ ꯄꯥꯗ꯭ꯔꯗꯤ ꯊꯕꯛ ꯁꯨꯨꯔꯒ ꯂꯥꯏꯔꯤꯛ ꯄꯥꯔꯗꯤ ꯉꯝꯒꯗ꯭ꯔꯣ
ꯆꯨꯝꯃꯤ ꯆꯨꯝꯃꯤ
ꯅꯪꯁꯨ ꯑꯗꯨꯗ ꯆꯥꯔꯒ ꯇꯨꯝꯃꯒ ꯄꯔꯒ ꯂꯩꯔꯤꯗꯣ
ꯑꯩꯗꯤ ꯂꯩꯇꯦꯅ
ꯈꯪꯉꯦ
ꯀꯩꯅꯩꯅꯣ ꯅꯪ ꯅ ꯄꯪꯅꯣꯛ ꯅꯣꯛꯁꯦ ꯅꯪ ꯈꯣꯟꯖꯦꯜ ꯇꯥꯕꯁꯦ ꯅꯨꯡꯉꯥꯏꯕ ꯁꯤꯅꯀꯣ ꯑꯩꯈꯣꯢꯒꯤꯁꯦ
ꯑꯩ ꯄꯪꯅꯣꯛ ꯅꯣꯛꯄ ꯅꯠꯇꯦ ꯃꯔꯝ ꯂꯩꯕꯒꯤ ꯅꯣꯛꯄꯅꯦ ꯑꯩ ꯑꯉꯥꯎꯕꯤ ꯅꯠꯇꯦ
ꯑꯩꯒꯤꯗꯤ ꯑꯉꯥꯎꯕꯤꯅꯦ ꯅꯪꯁꯦ
ꯂꯣꯏꯔꯦꯍꯦ
ꯅꯨꯡꯁꯤꯕꯗ ꯅꯨꯡꯁꯤꯕꯗ ꯅꯨꯡꯁꯤꯕꯗ ꯑꯉꯥꯎꯕꯤ
ꯑꯗꯣ
ꯎꯝ
ꯑꯩꯒꯤ ꯄꯥꯎꯈꯨꯝꯗꯤ ꯄꯤꯔꯔꯣꯏꯗ꯭ꯔꯣ
ꯀꯩ ꯄꯥꯎꯈꯨꯝꯅꯣ ꯀꯔꯤꯁꯨ ꯍꯪꯁꯨ ꯍꯪꯗ꯭ꯔꯒ
ꯀꯩꯒꯤꯅꯣ ꯑꯩꯅ ꯅꯪꯕꯨ ꯑꯁꯨꯛ ꯅꯨꯡꯁꯤꯔꯤꯁꯦꯕ
ꯑꯣ ꯁꯛꯈꯪꯗꯕꯒꯤ ꯅꯨꯡꯁꯤꯔꯤꯕ
ꯁꯛ ꯈꯪꯗꯕꯒꯤ
ꯎꯝ
ꯀꯗꯥꯏꯗꯒꯤꯅꯣꯍꯦ ꯅꯪ
ꯅꯨꯄꯤꯁꯤꯡ ꯅꯨꯄꯤꯁꯤꯡ ꯍꯥꯏꯌꯦ ꯁꯣꯏꯌꯦ ꯅꯨꯄꯥꯁꯤꯡꯁꯦ ꯅꯨꯄꯤ ꯎꯕ ꯌꯥꯗꯦ ꯍꯥꯏꯑ ꯅꯨꯄꯤꯒ ꯋꯥꯔꯤ ꯁꯅꯕꯁꯨ ꯌꯥꯗꯦ ꯍꯥꯏꯑ ꯎꯕ ꯈꯨꯗꯤꯡ ꯋꯥꯔꯤ ꯁꯥꯟꯅꯕ ꯐꯪꯕ ꯈꯨꯗꯤꯡꯕꯨꯅꯦ ꯑꯗꯨꯝ ꯈꯥꯏꯔꯒ ꯑꯁ ꯑꯩꯗꯤ ꯅꯪꯕꯨ ꯅꯨꯡꯁꯤꯌꯦ ꯌꯥꯕꯤꯔꯣ ꯑꯗꯨꯝ ꯃꯣꯏꯒꯤ ꯑꯁ ꯁꯤꯁꯦ ꯆꯤꯟꯒꯤ ꯑꯥ ꯍꯧꯅ ꯁꯥꯔ ꯈꯪꯗ꯭ꯔꯦ ꯑꯩ ꯁꯨ
ꯑꯣꯟꯅ ꯇꯩꯅꯔꯦ ꯅꯪꯅ ꯈꯟꯂꯤꯕꯗꯨ ꯑꯣꯏꯖꯗꯔꯦ
ꯑꯣꯗꯦ ꯑꯣꯟꯗꯦ ꯅꯨꯄꯥꯥꯟ
ꯍꯥꯏꯕ ꯃꯤꯗꯣ ꯇꯣꯉꯥꯟꯕ ꯃꯥꯜꯂꯦ
ꯇꯣꯡꯉꯥꯟꯗꯤꯌꯦ ꯃꯟꯅꯩꯌꯦ ꯅꯨꯄꯥꯁꯤꯡꯁꯦ ꯁꯨꯃꯥꯏꯅ ꯂꯣꯏ ꯇꯧꯋꯦ ꯍꯥꯏꯌꯦ ꯃꯆꯤꯟ ꯗ ꯑꯁꯤꯒꯨꯝꯕ ꯋꯥꯁꯦ ꯑꯗꯨꯝ ꯅꯞꯄꯒ ꯄꯛꯑꯒ ꯂꯩꯕ꯭ꯔꯥ ꯈꯪꯗꯦ
ꯍꯥꯥ
ꯑꯗꯨꯒꯨꯝꯕ ꯋꯥꯗꯣ ꯅꯨꯄꯥꯁꯤꯡꯒꯤ ꯆꯤꯟꯗꯅꯦ
ꯑꯧ
ꯄꯛꯑꯒ ꯂꯩꯕ꯭ꯔꯥ ꯈꯪꯗꯦꯕ ꯑꯗꯨꯝ ꯄꯥꯛꯑꯒ ꯂꯩꯔꯕ꯭ꯔꯥ ꯈꯪꯗꯦꯕ
ꯑꯥꯁ ꯅꯪꯒꯤ ꯋꯥꯈꯜꯗꯨꯁꯨ ꯌꯥꯝ ꯑꯣꯟꯅ ꯇꯩꯅꯔꯦꯗ
ꯑꯣꯟꯗꯤꯌꯦ ꯑꯣꯟꯅꯗꯤꯌꯦ ꯅꯨꯄꯥꯀꯣ ꯍꯟꯗ꯭ꯔꯦꯠ ꯄꯥꯔꯁꯦꯟꯗ ꯅꯥꯏꯟꯇꯤ ꯅꯥꯏꯟ ꯄꯥꯔꯁꯦꯟꯗꯣ ꯂꯣꯏꯅ ꯁꯨꯃꯥꯏꯅ ꯇꯧꯋꯦ ꯍꯥꯏ
ꯑꯗꯣ ꯑꯩꯗꯤ ꯋꯥꯟ ꯄꯥꯔꯁꯟꯗ ꯌꯥꯎꯈ꯭ꯔꯦ
ꯑꯁ ꯅꯪ ꯋꯥꯟ ꯄꯥꯔꯁꯟꯗ ꯌꯥꯎꯗꯤꯍꯦ ꯏꯄꯥꯈꯣꯏ ꯏꯌꯥꯝꯕ ꯈꯣꯏ ꯂꯣꯏ ꯌꯥꯎꯈ꯭ꯔꯦ ꯅꯪꯗꯤ ꯌꯥꯎꯈ꯭ꯔꯦ ꯅꯥꯏꯟꯇꯤ ꯅꯥꯏꯟꯗꯨꯗ
ꯅꯥꯏꯟꯇꯤ ꯅꯥꯏꯟꯗ ꯆꯥꯝꯃ ꯌꯥꯎꯗꯕ ꯋꯥꯟ ꯄꯔꯁꯦꯟꯠꯗꯣ ꯑꯩ ꯑꯗꯨ ꯃꯔꯛꯇ ꯌꯥꯎꯔꯤꯅꯤ ꯀꯥꯆꯤꯟ ꯗ
ꯌꯥꯎꯗ꯭ꯔꯦꯕ ꯌꯥꯎꯗ꯭ꯔꯦꯕ
ꯑꯗꯣ
ꯑ ꯀꯔꯤꯔꯥ ꯅꯪꯗ ꯑꯗꯣ ꯑꯗꯣ ꯑꯗꯨꯝꯃ ꯥꯍꯥꯏꯔ ꯂꯩꯌꯦꯅꯦ ꯑꯗꯣ ꯑꯩ ꯋꯥ ꯑꯃ ꯍꯥꯏꯒꯦ ꯍꯥꯟꯅ ꯅꯪ ꯉꯁꯤ ꯅꯪ ꯉꯁꯤꯒꯤ ꯊꯤ ꯐꯥꯏꯈ꯭ꯔꯕꯣ
ꯀꯔꯤ ꯍꯥꯏꯕ
ꯅꯪ ꯉꯁꯤꯒꯤ ꯊꯤ ꯐꯥꯏꯈ꯭ꯂꯕ꯭ꯔꯣ
ꯊꯤ ꯐꯥꯏꯕꯗꯤꯀꯣ ꯍꯦꯛ ꯑꯌꯨꯛꯇ ꯍꯧꯒꯠꯂꯒ ꯐꯥꯏꯗꯣꯛꯀꯗꯕꯅꯦ ꯑꯩꯈꯣꯏꯗꯤ ꯉꯟꯇꯥ ꯍꯧꯒꯠꯄ ꯉꯟꯇꯥꯅ ꯇꯨꯝꯕ ꯁꯤꯅꯤ
ꯍꯩꯁ ꯊꯥꯖꯗ꯭ꯔꯦꯗ ꯉꯟꯇꯥ ꯇꯨꯝꯃꯦ ꯀꯥꯏꯅ ꯕꯣꯜ ꯌꯦꯡꯗ꯭ꯔꯣ
ꯕꯣꯜ ꯃꯔꯛ ꯃꯔꯛꯇ ꯌꯦꯡꯉꯦ
ꯅꯪꯗꯤ ꯆꯥꯛ ꯢꯟꯖꯥꯡ ꯊꯣꯡꯕ ꯍꯩꯕ꯭ꯔꯥ
ꯑꯗꯨꯕꯨꯗꯤ ꯍꯥꯏꯔꯨꯅꯨ ꯏꯕꯦꯝꯃ ꯍꯣꯇꯦꯜꯒ ꯐꯝꯃꯗꯤ ꯑꯩ ꯄꯩꯁꯥ ꯌꯥꯝ ꯇꯥꯟꯒꯗꯧꯕꯅꯤ
ꯐꯝꯃꯣ ꯑꯩ ꯆꯥꯕ ꯂꯥꯛꯀꯦ
ꯅꯪꯅ ꯆꯥꯔꯗꯤ ꯄꯩꯁꯥ ꯄꯤꯗꯕꯤꯗ ꯄꯛꯆꯥ
ꯄꯩꯁꯥ ꯄꯤꯒꯦ ꯄꯩꯁꯥ ꯄꯤꯒꯦ ꯑꯁ ꯃꯤꯒꯤ ꯆꯥꯔꯒ ꯆꯥꯊꯣꯛꯑꯒ ꯄꯤꯗꯕꯤ ꯆꯠꯄꯤ ꯅꯨꯄꯤꯗꯣ ꯅꯠ
ꯑꯩ ꯅꯨꯄꯥꯒꯤꯅꯤ ꯀꯥꯏꯅꯀ ꯃꯤꯇꯣꯞ ꯅꯠꯇꯕꯗꯕꯨ ꯀꯥꯏꯅꯒ ꯄꯪ ꯆꯥ ꯆꯥꯔꯒ ꯆꯠꯀꯗꯧꯕ ꯃꯥꯜꯂꯤ
ꯅꯨꯄꯥꯒꯤꯅꯦ ꯑꯩꯅ ꯍꯦꯟꯅ ꯌꯥꯝꯅ ꯄꯤꯒꯗꯕꯁꯦ ꯑꯠ ꯑꯠ ꯇꯣꯕ ꯑꯩꯒꯤ ꯅꯨꯄꯥꯒꯤꯗꯤꯀꯣ ꯑꯁ ꯍꯥꯎꯋꯦꯗ ꯅꯪꯒꯤꯁꯦ ꯑ ꯂꯨꯞ ꯄꯥ ꯀ꯭ꯌꯥꯅꯣ ꯍꯦꯟꯅꯕꯨ ꯍꯥꯞꯄꯒ ꯄꯤꯊꯣꯛꯀꯦꯁꯦ ꯀ ꯍꯥꯏꯔꯒ ꯄꯤꯊꯣꯛꯇꯣꯏꯅꯤ
ꯑꯁꯦꯡꯕꯔꯣ
ꯑꯁꯦꯡꯕꯩ
ꯅꯪꯅꯕꯨ ꯁꯨꯃꯥꯏꯟ ꯇꯧꯒꯦ ꯍꯥꯏꯔꯗꯤ ꯐꯣꯝꯕꯤꯒꯤ ꯀꯩꯅꯣ
ꯐꯝꯃꯣ ꯐꯝꯃꯣ ꯑꯗꯣ ꯅꯪ ꯍꯣꯠ ꯍꯣꯇꯦꯜ ꯐꯝꯃꯗꯤ ꯀꯔꯤꯒꯤ ꯍꯣꯇꯦꯜ ꯐꯝꯗꯣꯏꯅꯣ
ꯎꯇꯤꯒꯤ ꯎꯇꯤꯒꯤ
ꯆꯥꯛꯀꯤ ꯇꯥꯔꯅꯦ ꯑꯗꯨꯗꯤ ꯅꯪꯒꯤꯁꯦ
ꯎꯇꯤꯒꯤ ꯌꯦꯟꯁꯥꯡ ꯐꯖꯅ
ꯎꯇꯤ ꯊꯣꯡꯕ ꯍꯩꯕ꯭ꯔꯥ ꯅꯪ ꯑꯁ ꯅꯪꯒꯤ ꯎꯇꯤ ꯊꯣꯡꯕꯗꯣ ꯍꯥꯎꯒꯗꯕ ꯃꯥꯗꯦꯗ ꯊꯥꯎꯁꯨ
ꯌꯥꯝ ꯂꯥꯏꯕꯗꯨꯕꯨ ꯇꯤꯗꯕꯨ ꯎꯆꯩꯅꯦ ꯍꯥꯏꯟ ꯈꯟꯕ꯭ꯔꯣ
ꯅꯪ ꯅꯪꯁꯤꯗꯤ ꯏꯁ ꯅꯪ ꯅꯠꯇꯟ ꯌꯥꯝ ꯇꯟꯕ ꯃꯥꯜꯂꯦ ꯇꯟꯕꯁꯤꯡꯅ ꯊꯣꯡꯕꯕꯨ ꯀꯃꯥꯏꯟ ꯍꯥꯎꯒꯗꯣꯏꯅꯣ
ꯑꯩꯕꯨ ꯇꯜꯂꯦ ꯍꯥꯏꯔꯗꯤ ꯂꯣꯏꯔꯦꯍꯦ
ꯂꯣꯏꯗ꯭ꯔꯤꯌꯦ
ꯇꯟꯗꯦ
ꯇꯜꯂꯦ ꯅꯪ
ꯅꯪꯅ ꯏꯅꯥꯛꯇ ꯂꯩꯕ ꯃꯇꯝꯗ ꯈꯪꯒꯅꯤ ꯑꯩ
ꯂꯩꯅꯤꯡ ꯈ꯭ꯔꯦꯗꯀꯣ ꯌꯦꯡꯅꯤꯡ ꯈ꯭ꯔꯦꯗꯀꯣ ꯀꯣ ꯊꯕꯛ ꯐꯒꯗꯕ ꯅꯨꯄꯥꯗꯒꯥꯁꯦ ꯂꯩꯕ ꯐꯪꯉꯗꯤ ꯑꯩ ꯀꯌꯥꯝ ꯑꯩ ꯀꯌꯥꯝ ꯅꯨꯡꯉꯥꯏꯔꯅꯤ
ꯑꯩꯈꯣꯏꯗꯤ ꯁꯤ ꯉꯥꯛꯇꯅꯦ
ꯑꯣ ꯐꯩ ꯐꯩ ꯐꯩ ꯑꯗꯣ ꯅꯪꯁꯦ ꯍꯧꯖꯤꯛꯀꯥꯟꯁꯦ ꯀꯔꯤ ꯀꯔꯤ
ꯍꯧꯖꯤꯛꯀꯥꯟꯁꯦ ꯅꯪꯕꯨ ꯍꯧꯖꯤꯛꯀꯥꯟꯁꯦ ꯅꯪꯕꯨ ꯌꯥꯍꯟ ꯅꯕ ꯑꯩ ꯐꯖꯅ
ꯑꯁ ꯌꯥꯔꯦ ꯌꯥꯔꯦ ꯑꯗꯨꯒꯨꯝꯕꯗꯣ ꯇꯣꯛꯑꯁꯦ ꯃꯇꯝ ꯃꯥꯡꯅꯕꯅꯦ ꯑꯗꯨꯒꯨꯝꯕ ꯃꯤ ꯑꯗꯨꯒꯨꯝꯕ ꯆꯪꯒꯗꯕ ꯃꯤ ꯅꯠꯇꯦ ꯑꯩ
ꯅꯪ ꯍꯌꯦꯡꯋꯥꯏ ꯅꯤꯡꯉꯝꯃꯣꯏꯀꯣ ꯑꯩꯒꯤ ꯊꯝꯃꯣꯏ ꯁꯦꯡꯕ ꯅꯨꯡꯁꯤꯕꯁꯦ ꯅꯪ ꯈꯪꯂꯛꯄ ꯀꯥꯟꯗ
ꯅꯪ ꯅꯤꯡꯉꯝꯃꯣꯏ ꯍꯥꯏꯁꯤꯅꯤ
ꯇꯅꯤꯗ꯭ꯔꯦ
ꯑꯁꯦꯡꯕꯅꯦ ꯂꯩꯁꯕꯤ ꯏꯕꯥꯅꯤ ꯍꯥꯟꯅꯁꯨ ꯑꯉꯥꯡ ꯑꯣꯏꯔꯤꯉꯩꯗꯁꯨ ꯁꯨꯃꯥꯏꯅ ꯇꯤꯟꯅꯔꯛ ꯄꯅꯦ ꯉꯁꯤ ꯐꯥꯎ
ꯎ ꯅꯁꯛ ꯐꯥꯎ ꯈꯪꯗ꯭ꯔꯤ ꯑꯗꯨꯒ ꯇꯤꯟꯅꯔꯛꯄꯅꯤ ꯀꯥꯏꯅ ꯀꯔꯤ
ꯅꯣꯏ ꯌꯨꯝꯗ ꯅꯣꯏ ꯃꯃꯥ ꯕꯕꯥꯅ ꯆꯠꯊꯣꯛꯄ ꯃꯇꯝ ꯑꯗ ꯑꯉꯥꯡꯁꯤꯅꯧ ꯀꯣ ꯅ ꯑꯩꯕꯨ ꯌꯨꯝ ꯅꯣꯏ ꯌꯨꯝꯗ ꯊꯝꯃꯒ ꯅꯪꯕꯨ ꯁꯦꯜꯅꯕ ꯃꯇꯝꯗ ꯎꯏꯁ ꯀꯌꯥꯝ ꯋꯥꯈꯤ ꯅꯪ ꯈꯪꯕ꯭ꯔꯣ
ꯅꯪ ꯅꯆꯤꯟꯊꯤꯕ ꯌꯥꯝ ꯍꯩꯅꯦ ꯅꯪ ꯅꯪ ꯁꯔꯀꯥꯔꯗ
ꯑꯁ ꯑꯁꯦꯡꯕꯅꯦ ꯅꯪꯗꯤ ꯊꯥꯖꯗꯕ ꯃꯥꯜꯂꯦ ꯑꯗꯨ ꯃꯇꯝꯗ ꯑꯩꯗꯤ ꯌꯥꯝ ꯋꯥꯈꯤ ꯅꯪ
ꯑꯣꯏꯔꯝ ꯑꯁ ꯑꯁ ꯑꯁ ꯑꯁ ꯑꯁ ꯑꯁ ꯂꯣꯏꯔꯦ ꯂꯣꯏꯔꯦ ꯑꯣꯏꯁꯨ ꯑꯣꯏꯗꯕ ꯋꯥꯗꯣ
ꯑꯗꯨꯅꯤ ꯑꯩꯗꯤ ꯅꯪ ꯌꯥꯗꯁꯨ ꯅꯣꯏꯅ ꯅꯣꯏꯃ ꯃꯥꯗꯣ ꯑꯩ ꯅꯨꯄꯥꯗ ꯆꯠꯀꯗꯕꯅꯤ
ꯃꯥꯥꯒ ꯀꯗꯥꯏꯗ ꯂꯩꯕ꯭ꯔꯣ ꯅꯪ ꯈꯪꯕ꯭ꯔꯣ
ꯑꯩꯈꯣꯏ ꯈꯨꯟ ꯃꯅꯨꯕꯗꯨꯕꯨ
ꯃꯥꯟꯅꯗ꯭ꯔꯁꯨ ꯃꯥꯟꯅꯩ ꯑꯗꯨꯝ ꯍꯥꯏꯔꯒ ꯂꯩꯌꯦ ꯅꯪꯁꯦ
ꯀꯔꯤꯅꯣ ꯅꯪꯗꯤ ꯐꯣꯟꯗꯅꯆꯤꯟ ꯌꯥꯝ ꯊꯤꯌꯦꯀꯣ
ꯆꯠꯂꯣꯍꯦꯟ ꯅꯨꯄꯥꯁꯤꯡꯁꯤ ꯐꯣꯟꯗ ꯆꯤꯟ ꯌꯥꯝ ꯊꯤꯕ ꯃꯥꯜꯂꯦ ꯑꯩꯗꯤ ꯆꯤꯟ ꯊꯤꯕ ꯍꯩꯇꯦ
ꯅꯪ ꯑꯩꯕꯨ ꯈꯪꯗꯕ ꯃꯥꯜꯂꯦ
ꯅꯪꯕꯨ ꯑꯩ ꯈꯪꯉꯦ ꯑꯗꯣ ꯐꯖꯅꯗꯤ ꯈꯪꯗꯦ ꯑꯗꯨ
ꯑꯦ ꯐꯖꯅꯥ ꯈꯪꯗꯦ ꯍꯥꯏ
ꯅꯪꯁꯦ ꯃꯤ ꯀꯃꯥꯏꯅ ꯇꯧꯕ꯭ꯔꯥ ꯐꯖꯕ꯭ꯔꯣ ꯊꯤꯕꯥ
ꯑꯦ ꯑꯩꯗꯤ ꯐꯖꯕꯅꯦ ꯀꯩꯅꯣ
ꯅꯪꯒꯤ ꯀꯨꯆꯨꯗꯣ ꯀꯃꯥꯏꯅ ꯇꯧ
ꯀꯨꯆꯨꯗꯣ ꯑꯩꯁꯦ ꯀꯨꯆꯨ ꯍꯥꯏꯔꯗꯤ ꯖꯦꯟꯇꯜꯃꯦꯟꯒꯤ ꯀꯨꯆꯨꯅꯦ
ꯑꯁ ꯊꯤꯔꯝꯒꯅꯤꯗ ꯅꯪꯁꯦ ꯑꯩ ꯈꯪꯉꯦ ꯋꯥ ꯉꯥꯡꯕ ꯍꯩꯕ ꯃꯤꯁꯤꯡꯁꯦ ꯊꯤꯌꯦ ꯍꯥꯏꯕꯅꯦ ꯁꯛꯊꯤꯌꯦ ꯍꯥꯏꯕꯅꯦ
ꯑꯁ ꯅꯪꯅ ꯄꯡꯉꯥꯡꯗ ꯉꯥꯡꯂꯛꯄꯁꯤꯗꯤꯀꯣ ꯑꯩ ꯁꯛ ꯈꯪꯂꯒꯥ ꯈꯪꯗꯕ ꯁꯥꯕꯁꯤꯗꯤ ꯑꯩ ꯀꯥꯎꯅꯤꯡ ꯀꯔꯤꯔ
ꯑꯁ ꯑꯩ ꯒ꯭ꯌꯥꯟ ꯇꯥꯗ꯭ꯔꯦꯗ ꯅꯪ ꯌꯥꯝ ꯆꯨꯝꯕ ꯃꯥꯜꯂꯈ꯭ꯔꯦꯗ ꯈꯪꯗꯕ ꯃꯤꯗꯨꯕꯨ ꯈꯪꯕ ꯈꯪꯉꯒ ꯈꯪꯗꯕ ꯁꯥꯏꯁꯦ ꯁꯥꯌꯦ ꯁꯥꯌꯦ ꯑꯁꯦꯡꯕꯒꯤ ꯑꯁꯦꯡꯕꯒꯤ ꯃꯥꯟꯁꯤꯜꯂꯛꯑꯦ ꯅꯪꯒꯤ ꯋꯥꯁꯤꯗꯤ
ꯑꯁꯦꯡꯕ ꯉꯥꯛꯇꯅꯦ ꯑꯩꯈꯣꯏꯅ ꯉꯥꯡꯂꯛꯀꯗꯧꯕꯁꯦ ꯑꯩꯈꯣꯏꯒꯤ ꯆꯤꯟꯊꯤꯕ ꯍꯩꯇꯦ ꯏꯃꯥ ꯍꯦꯛ ꯄꯣꯛꯂꯛꯄꯗꯒꯤ
ꯏꯁ ꯑꯗꯨ ꯍꯥꯏꯔꯗꯤ ꯅꯪ ꯌꯥꯝ ꯂꯥꯟꯒꯅꯤꯀꯣ
ꯀꯃꯥꯏꯅ ꯂꯥꯟꯗꯣꯏꯅꯣ
ꯆꯤꯟ ꯊꯤꯔꯒ ꯊꯤꯗꯦ ꯍꯥꯏꯔꯗꯤ ꯍꯦꯛ ꯄꯣꯛꯂꯛꯄꯗꯒꯤ ꯊꯤ ꯗ꯭ꯔꯤ ꯍꯥꯏꯔꯗꯤ ꯅꯪ ꯂꯥꯟꯗ꯭ꯔꯣ
ꯊꯤꯗꯦ ꯊꯤꯗꯦ ꯊꯤꯗꯦ
ꯊꯥꯖꯒꯅꯤ ꯍꯥꯏꯅ ꯂꯧꯕ꯭ꯔꯣ
ꯑꯩ ꯃꯤꯡꯁꯦꯟ ꯈꯨꯗꯤꯡ ꯌꯦꯡꯉꯤꯅ ꯑꯩꯗꯤ ꯆꯤꯟ ꯀꯩꯁꯨ ꯇꯧꯗꯦꯅ
ꯑꯗꯨ ꯅꯠꯇꯦꯅꯦꯍꯦ ꯅꯪꯅ ꯑꯃꯨꯛ ꯐꯩꯗꯣꯛꯇꯦ
ꯀꯩꯅꯣ